ꯅꯦꯇꯋꯥꯔꯛ ꯅꯨꯡꯉꯥꯏꯇꯕꯒꯤꯅꯦ ꯍꯧꯖꯤꯛ
ꯃꯊꯟꯗ ꯊꯝꯕ꯭ꯔꯣ ꯅꯪ ꯊꯝꯕ꯭ꯔꯣ
ꯃꯊꯟꯗꯅꯤ ꯍꯦ ꯍꯣꯏ ꯇꯧꯔꯨꯏꯍꯦ ꯑꯗꯨ ꯑꯣꯏꯔꯁꯨ ꯑꯃꯗꯨꯗꯤ ꯂꯥꯛꯔꯔꯣꯏ
ꯃꯦꯜꯗꯣ ꯁꯦꯁ
ꯃꯊꯟꯗ ꯊꯝ ꯅꯪ ꯊꯝꯕꯔꯣ
ꯊꯝꯗꯦꯍꯦ
ꯁꯤ ꯅꯪ
ꯅꯦꯠꯋꯥꯔꯛ ꯅꯨꯡꯉꯥꯏꯇ꯭ꯔꯗꯤ ꯑꯗꯨꯝ ꯃꯊꯟꯇ ꯃꯨꯠꯄꯅꯦ ꯑꯗꯨꯅꯅꯦ ꯅꯦꯠꯋꯥꯛ ꯅꯨꯡꯉꯥꯏꯕ ꯃꯐꯝꯗ ꯂꯩꯌꯣ ꯍꯥꯏꯕꯗꯣ
ꯎꯝ
ꯀꯔꯤꯔꯣ ꯌꯥꯝ ꯇꯜꯂꯦꯀꯣ ꯅꯣꯡꯁꯨ ꯗꯨꯝ ꯗꯨꯝ ꯇꯧꯋꯦ ꯀꯔꯤꯔ ꯑꯗꯨꯅꯦ ꯅꯣꯡ ꯇꯜꯂꯦꯀꯣ ꯅꯣꯡꯁꯦ ꯒ꯭ꯔꯨꯝ ꯒ꯭ꯔꯨꯝ ꯇꯧꯑꯦ
ꯂꯦꯞꯈꯔꯦꯗ ꯅꯣꯡꯗꯤ
ꯅꯣꯡ ꯆꯨꯕꯅ ꯐꯩ ꯉꯁꯤ ꯈꯨꯁꯥ ꯁꯥꯗꯣ ꯅꯣꯡꯣꯡꯆꯨ ꯑꯌꯥ ꯑꯩꯒꯤ ꯈꯣꯡꯎꯞ ꯐꯧꯔ ꯂꯩꯕꯅꯦ ꯃꯅꯨꯡꯗ
ꯎꯝ ꯐꯧꯔꯒ ꯂꯩꯕ
ꯑꯩꯒꯤ ꯕꯦꯒꯁꯨ ꯃꯄꯥꯟꯗ ꯍꯧꯖꯤꯛꯇꯤ ꯊꯝꯗꯤꯡ ꯑꯣꯏꯔꯕꯅꯤꯅ ꯊꯣꯛꯄꯁꯨ ꯄꯤꯔꯦ ꯆꯣꯠꯈ꯭ꯔꯅꯤ ꯈꯪꯉꯦ ꯑꯩ ꯈꯣꯡꯎꯞꯇꯨ
ꯆꯨꯗꯦꯗ ꯅꯣꯡ
ꯇꯤꯡ ꯊꯤꯡꯈ꯭ꯔꯦꯅ ꯅꯣꯡ ꯆꯨꯕ ꯍꯧꯔꯅꯤ
ꯆꯨꯔꯣ ꯆꯨꯔꯣ
ꯊꯣꯡꯉꯗ ꯉꯁꯤꯒꯤ ꯈꯨꯁꯥꯗꯣ ꯂꯣꯏꯔꯦ ꯀꯣ
ꯁꯥꯏ ꯑꯁ ꯇꯨꯝꯒꯦ ꯇꯧꯕꯅꯤ ꯁꯥꯃꯟ
ꯑꯗꯨ ꯑꯗꯨꯅꯤ ꯌꯥꯝ ꯭ꯍꯁꯤ ꯆ ꯅꯅꯨꯡ ꯁꯥꯥꯗꯣ ꯌꯥꯝ ꯏꯁꯇꯤꯝ ꯇꯧꯕꯒꯤ ꯇꯥꯛ ꯇꯧꯏꯕ ꯑꯃꯨꯛ ꯥꯟ ꯑꯩ ꯉꯁꯥꯏꯣ ꯔꯤꯝꯁ ꯆꯄꯗꯁꯨ ꯑ ꯀꯗꯥꯗꯒ ꯏꯗꯥꯏꯗꯤꯒ ꯁꯥꯕꯅ ꯁꯕꯅ ꯉꯗꯦꯕ ꯅꯣꯡꯆꯨ ꯍꯧꯖꯤꯛꯄꯨꯗꯤ ꯐꯦꯟ ꯅꯥ ꯅꯏꯔ ꯃꯤꯅ ꯌꯥꯔꯦꯗ ꯅꯣꯡ ꯆꯨꯕꯅ ꯂꯩꯕ ꯅꯨꯡꯉꯥꯏꯀꯣ ꯅꯣꯡ ꯁꯥꯕ ꯁꯨꯔꯛꯄꯗꯤ
ꯊꯥꯕ
ꯍꯣꯏ ꯅꯣꯡ ꯆꯨꯕꯅ ꯌꯥꯝ ꯅꯨꯡꯉꯥꯏ ꯍꯣꯏ ꯍꯣꯏ ꯇꯧꯐꯝ ꯀꯥꯟꯗꯗꯤ ꯁꯥꯎꯅꯤꯡꯕꯒꯨꯝꯁꯨ ꯇꯧꯋꯦ ꯅ ꯁꯥꯔꯗꯤ ꯎꯝ
ꯏꯃꯗꯤ ꯈꯔ ꯄꯥꯔꯅꯤ ꯅꯨꯡꯉꯥꯏꯔꯦ ꯐꯣꯟ ꯌꯦꯡꯕꯁꯨ ꯅꯨꯡꯉꯥꯏꯔꯦꯕ
ꯀꯣꯏꯗꯂꯥꯏꯃꯤꯟꯅꯕ꯭ꯔꯥꯒꯅꯥꯒꯅꯥꯥꯡ ꯂꯥꯏꯕ꯭ꯔꯥ ꯎꯋꯏꯁꯤꯗꯪ ꯀꯣꯏꯗꯤ ꯑꯗꯨꯝ ꯂꯩꯕ꯭ꯔꯥ
ꯆꯟꯗꯅꯦ ꯂꯩꯕ
ꯅꯣꯏ ꯂꯩꯃꯤꯟꯅꯗ꯭ꯔꯣ
ꯎꯝ ꯂꯩꯃꯤ ꯅꯗꯤꯗ
ꯎ ꯅ ꯔꯦꯟꯦꯟꯖꯝ ꯃꯅꯕ ꯅꯠꯇ꯭ꯔꯣ
ꯃꯅꯗꯦꯗ
ꯑ ꯅꯇ ꯌꯥꯗ ꯍꯥꯏ
ꯑꯩ ꯊꯔꯣꯟꯅ ꯂꯩ ꯃꯊꯛꯇ
ꯋꯤꯖꯝꯁꯨ ꯊꯣꯔꯅ ꯂꯩꯅ
ꯃꯐꯝꯐꯝ ꯃꯔꯤ ꯆꯞ ꯃꯅꯦ ꯍꯜꯂꯣ ꯑꯗꯨ ꯑꯣꯏꯔꯁꯨ ꯔꯦꯟꯗꯣ
ꯊꯪ ꯃꯈꯥ ꯅꯣꯏ ꯑꯗꯨꯝ ꯄꯨꯟꯗ꯭ꯔꯣ
ꯊꯛ ꯃꯈꯥ ꯍꯥꯏꯕꯗꯤ ꯃꯐꯝꯗꯤ ꯇꯣꯡꯉꯥꯜꯂꯦꯕ
ꯑꯣ ꯑꯣ ꯑꯣ ꯀ꯭ꯔꯤꯔꯥꯒ꯭ꯔꯦꯁ ꯍꯥꯏꯕ꯭ꯔꯥꯒ꯭ꯔꯦꯁ ꯍꯥꯏꯕ ꯅꯣꯏ ꯑꯗꯨꯗ ꯂꯩꯕ ꯋꯥ ꯊꯦꯡꯛꯀꯤꯌꯨ ꯂꯣꯡꯕꯥꯣ ꯂꯥꯁ ꯏꯔ ꯅꯨꯡꯇꯤ ꯅꯨꯡꯕ ꯂꯩꯕ꯭ꯔ ꯃꯈꯣꯏꯅ ꯂꯩꯕ꯭ꯔꯥ ꯑꯗꯨꯒꯤ ꯃꯅꯥꯛꯇ
ꯈꯪꯗꯦꯅꯦ
ꯑꯥ ꯑꯁꯤ ꯁꯦꯀ꯭ꯌꯨꯔꯤꯇꯤ ꯂꯩꯕꯒꯤ ꯃꯅꯥꯛꯇ ꯅꯠꯇ꯭ꯔꯣ
ꯍꯣꯏ ꯑꯁꯤ ꯑꯦꯄꯥꯔꯠꯃꯦꯟ ꯂꯩꯕꯗꯣ
ꯑꯥ
ꯑꯗꯨ ꯃꯅꯥꯛꯇ
ꯑꯆꯥꯆꯥ
ꯍꯥꯟꯅ ꯂꯩꯔꯝ ꯆꯍꯤ ꯑꯃꯒꯨꯝꯕ ꯑꯃꯨꯛ ꯆꯠꯈ꯭ꯔꯕ ꯍꯥꯏꯗꯣ
ꯑꯃꯨꯛ ꯆꯦꯟꯖ ꯇꯧꯔꯒ ꯑꯃꯨꯛ ꯍꯜꯂꯛꯄ꯭ꯔꯣ
ꯑꯃꯗ
ꯑꯣ ꯑꯣ ꯑꯣ ꯑꯣ ꯋꯤꯖꯝ ꯈꯣꯏꯗꯤ ꯂꯅ ꯂꯩꯕ꯭ꯔꯥ
ꯏꯁꯇꯝꯁꯨ ꯃꯊꯟꯇ ꯂꯩꯕꯅꯤꯅ
ꯑ ꯗ ꯃꯕꯥꯅꯤ ꯆꯄꯖꯅ ꯈꯥꯟꯅꯥ ꯑꯃꯅꯤꯅꯤ ꯍꯥꯏ
ꯊꯕꯥꯅꯤꯗꯤ ꯐꯖꯅ ꯈꯪꯅꯏꯅ
ꯈꯪꯁꯨꯣ ꯈꯪꯅꯌꯦ ꯈꯠꯆꯣ ꯈꯥꯅꯌꯦꯕꯥꯅꯤ ꯗꯦ
ꯀꯔꯤ ꯈꯠꯅꯅꯕ꯭ꯔꯅꯦ
ꯈꯪꯗꯦ ꯑꯗꯨꯝ ꯀꯦꯠꯀ ꯗꯣꯛꯀꯤ ꯇꯥꯏꯞꯇ ꯑꯗꯨꯝ ꯇꯣꯅꯤꯕꯥꯅꯤꯗꯤ ꯑꯗꯨꯝ ꯈꯟꯅꯕꯅꯦ ꯅꯍꯥꯟ ꯅꯍꯥꯟꯁꯨ ꯒ꯭ꯔꯨꯞꯇ ꯈꯠꯅꯕꯅꯦ ꯀ ꯀ꯭ꯔꯤꯃ ꯍꯣꯏꯖꯗꯦꯁꯨ꯭ꯨꯇꯃꯤꯌꯀꯤ ꯅ ꯀ꯭ꯔꯤꯃ ꯔꯔꯝꯒꯤꯔ ꯈꯪꯗꯅ ꯈꯅꯅꯕꯗꯣ ꯑꯩꯉꯣꯟꯗ ꯋꯥꯁꯦ ꯆꯠ ꯆꯠ ꯍꯥꯏꯕ ꯋꯥꯅꯤ ꯗ ꯃꯥꯅ
ꯑ
ꯑꯩꯅ꯭ꯔꯣ ꯄꯨꯣꯔꯛꯑꯣ ꯄ꯭ꯔꯨꯐ ꯄꯨꯊꯣꯔꯛꯇ꯭ꯔꯤ ꯌꯥꯏ ꯄ꯭ꯔꯨꯐ ꯄꯨꯊꯣꯔꯛꯇ꯭ꯔꯗꯤ ꯌꯥꯗꯦ ꯇꯥꯕꯅꯅꯨꯡ ꯋꯥ ꯕꯋꯥ ꯍꯥꯏꯕꯅꯤꯗ ꯑꯩꯉꯣꯟꯗ
ꯃꯥꯗꯤ ꯀꯩꯒꯤ ꯗꯤꯖꯥꯏꯟ ꯇꯧꯕ꯭ꯔꯅꯦ
ꯃꯥꯅ ꯇꯧꯕ ꯅꯠꯇꯦꯅ ꯃꯤ ꯑꯩꯈꯣꯏ ꯆꯤꯌꯔꯃꯦꯟꯅ ꯃꯥꯕꯨ ꯂꯧꯊꯣꯛꯄꯅꯤ ꯍꯥꯏꯌꯦ ꯄꯣꯁꯇꯨꯒꯤ
ꯀꯔꯤꯒꯤꯔꯅꯦ
ꯈꯪꯗꯦ ꯌꯨ ꯊꯛꯄꯒꯤꯔ ꯈꯪꯗꯦ ꯌꯨ ꯊꯥꯛꯗꯤ ꯀꯔꯥꯅꯤ ꯌꯥꯝ ꯉꯥꯝꯅꯦ ꯑꯗꯨ ꯅꯨꯃꯤꯠꯇꯨꯁꯨ ꯌꯨ ꯊꯥꯛꯗ ꯑꯩꯉꯣꯟꯗ ꯀꯔ ꯉꯥꯡꯝꯅꯦꯕ ꯇꯥꯕ ꯌꯥꯝꯅꯅꯨꯡꯉꯥꯏꯔꯕꯣ ꯑꯗꯨ ꯃꯇꯝꯗꯣ ꯑꯩ ꯈꯨꯟꯗ ꯂꯩꯌꯦꯕ ꯑꯕ ꯅꯨꯡꯉꯥꯏ ꯑꯗꯨꯃ ꯋꯥ ꯉꯥꯡꯕ ꯑꯩꯅ ꯁꯧꯔꯛꯑꯒ ꯄ꯭ꯔꯐ ꯄꯤꯊꯣꯔꯛꯇ꯭ꯔꯗꯤ ꯌꯥꯗꯦꯀꯣ ꯑꯩꯗꯤ ꯇꯨꯝꯃꯤ ꯂꯩꯔꯣꯏ ꯔꯤꯍꯥꯁ꯭ꯔꯥ ꯃꯇꯇꯦꯡꯒꯨꯝꯕ ꯇꯧꯅꯤ ꯍꯥꯏꯕꯒꯤ ꯃꯥꯅ ꯂꯥꯜꯂꯦ ꯑꯃꯨꯛ ꯑꯗꯨ ꯑꯗ ꯍꯥꯏꯕ ꯍꯥꯎꯕꯒꯤ ꯑꯩ ꯑꯃꯨꯛ ꯇꯧꯈ꯭ꯔꯕꯅꯤ ꯅꯠꯇ꯭ꯔꯗꯤ ꯁꯦ ꯂꯦꯝꯅ ꯊꯥꯔꯣꯏ ꯑꯩꯗꯤꯡꯉ
ꯇꯤꯟꯅꯕꯁꯤ ꯅꯨꯡꯉꯥꯏꯕ꯭ꯔꯣ
ꯇꯤꯟꯅꯕꯗꯤ ꯍꯣꯏ ꯅꯨꯡꯉꯥꯏꯌꯦꯦꯁ ꯑꯗꯨꯝ ꯚꯥꯏꯞꯁꯇꯣ ꯆꯞ ꯃꯥꯟꯅꯕꯒꯤꯀꯣ ꯏ ꯅꯝꯂꯤ ꯃꯥꯗꯨ ꯈꯪꯗꯦ ꯀ꯭ꯔꯤ ꯀ꯭ꯔꯤ ꯃꯔꯝ ꯈꯔꯥ ꯈꯖꯤꯛ ꯈꯖꯤꯛ ꯃꯔꯝꯒꯤ ꯑꯗꯨꯝ ꯈꯠꯅꯕ ꯐꯥꯎꯕꯅꯦ ꯕꯥꯅꯤꯗꯤ
ꯋꯥꯅꯤ ꯀꯣꯏ ꯅ ꯄꯥꯎꯗ
ꯀꯗꯥꯏꯗꯒꯤ ꯀꯣꯏꯅꯥꯝꯅꯣ ꯃꯥꯅ ꯑꯩꯕꯨ ꯊꯦꯝꯕꯅꯦ
ꯑ
ꯀꯗꯥꯏꯗꯒꯤ ꯀꯩ ꯀꯣꯏꯅꯒꯦꯔꯣ ꯍꯧꯖꯤ ꯇꯪꯒ ꯀꯣꯏꯅꯗꯦ ꯑꯩ
ꯀꯣꯏꯏꯅ ꯍꯥꯏꯅ ꯄꯥꯎꯗꯥꯏꯗ
ꯍ ꯍꯣꯏꯗꯁꯨ ꯍꯪꯉꯣ ꯀꯨꯏꯅꯗꯦ ꯊꯤꯑꯝꯗꯤ ꯊꯤꯑꯕ
ꯀꯦꯃ ꯅꯪ ꯇꯦꯕ꯭ꯔꯣ
ꯑꯩꯅꯀ ꯃꯥꯏ ꯊꯦꯝꯒ꯭ꯔꯣ ꯍꯗꯥ ꯐꯧꯅ ꯊꯦꯝꯕꯅꯤꯅꯣ
ꯑꯩ ꯅꯪ ꯌꯥ ꯏꯔꯦꯗꯣ
ꯌꯥꯕꯤꯗꯦ ꯑꯩ ꯖꯨꯅꯤꯌꯔꯁ ꯁꯤꯕꯨ ꯅꯨꯡꯁꯤꯗꯦ ꯃꯁꯛ ꯐꯖꯔꯁꯨ ꯊꯤꯔꯨꯁꯨ ꯑꯩ ꯖꯨꯅꯤꯌꯔꯁꯤꯡꯕꯨ ꯅꯨꯡꯁꯤꯅꯤꯡꯗꯦ ꯅꯨꯡꯁꯤꯅꯤꯡꯗꯦ
ꯅꯪꯉꯣꯟꯗꯒꯤ ꯍꯥꯟꯂꯝꯅꯤꯗ
ꯑꯉꯥꯡꯅꯤ ꯅꯎꯖꯝꯕꯧ ꯑꯩꯗꯤ ꯑꯩꯗꯤ ꯀ ꯆꯍꯤ ꯀꯌꯥ ꯁꯨꯗꯧ ꯃꯥꯟꯕ꯭ꯔꯣ
ꯅꯪ ꯑꯣꯏꯅꯦꯦ
ꯎꯝ
ꯇ꯭ꯋꯦꯟꯇꯤ ꯁꯤꯛꯁ ꯇ꯭ꯋꯦꯟꯇꯤ ꯁꯤꯚꯦꯟꯒ ꯑꯃꯨ ꯈꯛ ꯑꯣꯏꯔꯝꯒꯅꯤꯗ
ꯍꯥ ꯑꯗꯨꯗꯤ ꯌꯥꯎꯗꯦ ꯍꯦꯛ ꯀꯗꯥꯏ ꯑꯗꯨꯒꯤ
ꯑꯗꯨ ꯌꯧꯗ꯭ꯔꯗꯤ ꯑꯉꯥꯡ ꯑꯉꯥꯡ ꯑꯣꯏꯔꯤꯅ
ꯅꯪ ꯑꯍꯟ ꯑꯣꯏꯕ꯭ꯔꯥ ꯑꯩꯉꯣꯟꯗꯒꯤ ꯍꯦꯟꯅ
ꯍꯥꯏꯔꯣꯏꯗ ꯑꯗꯨꯒꯨꯝꯕ ꯆꯍꯤ ꯍꯥꯡꯉꯛꯀꯅꯤ
ꯑꯁ ꯑꯍꯟ ꯑꯣꯏꯔꯝꯃꯅꯤ ꯑꯩꯗꯤ ꯇ꯭ꯋꯦꯟꯇꯤ ꯐꯣꯔ ꯈꯇꯪꯅꯤ
ꯑ ꯑꯉꯥꯡ ꯑꯣꯏꯔꯤꯅ ꯑꯗꯨꯗꯤ
ꯑꯉꯥꯡ ꯑꯣꯏꯔꯤ ꯐꯥꯔꯁ ꯀ꯭ꯔꯤꯔꯥ ꯑꯩꯈꯣꯏ ꯈ꯭ꯋꯥꯟ ꯑꯩꯈꯣꯏ ꯁꯦꯃꯤꯁꯇꯔ ꯀ꯭ꯔꯤꯗꯔꯥ ꯖꯨꯅꯤꯌꯔ ꯋꯛꯖꯥꯐꯣ ꯃꯈꯣꯏ ꯂꯥꯛꯄꯗꯣ
ꯎꯝ ꯅꯣꯏ ꯑꯩꯈꯣꯏꯗꯤ ꯁꯦꯃꯤꯁꯇꯔ ꯑꯃꯒꯨꯝꯕ ꯍꯦꯜꯂꯝꯅꯤ ꯀ꯭ꯂꯥꯁ ꯑꯃꯒꯨꯝꯕ ꯀꯣ
ꯈꯪꯗꯦ ꯍꯦ ꯑꯩꯈꯣꯏ ꯊꯥꯔꯠ ꯏꯌꯥꯔꯗ ꯊꯥꯔꯠ ꯁꯦꯃꯤꯁꯇꯔꯗ ꯅꯠꯇ꯭ꯔꯣ ꯑꯩꯈꯣꯏ ꯊꯥꯔꯠ ꯁꯦꯃꯦꯁꯇꯔ ꯀꯥꯕꯗ ꯃ ꯐꯔꯆꯔ ꯑꯣꯏꯅ ꯂꯥꯛꯈ꯭ꯔꯦꯕ
ꯑꯗꯣ ꯁꯦꯃꯤꯁꯇꯔ ꯑꯃꯗꯤ ꯐ꯭ꯔꯤꯅꯦꯅ
ꯍꯣꯏ ꯎꯝ ꯍꯣꯏ ꯑꯩꯈꯣꯏ ꯊꯥꯔꯠ ꯀꯥꯕꯗ ꯑꯩꯈꯣꯏ ꯊꯥꯔꯠ ꯀꯥꯕꯗ ꯃꯣꯏ ꯐꯥꯔꯁ ꯐ꯭ꯔꯦꯁꯔ ꯑꯣꯏꯅ ꯂꯥꯛꯄꯤꯔꯤꯕ
ꯑꯩꯈꯣꯏꯅ ꯑꯦꯂꯚꯦꯟ ꯈꯥꯕ ꯑꯃꯗ ꯍ ꯇꯨꯋꯐ ꯀꯥꯔꯅꯤ
ꯍꯣꯏ ꯎꯝ
ꯅꯪꯗꯤ ꯑꯦꯂꯥꯕꯦꯟ ꯇꯤꯋꯦꯞ ꯀꯥꯏꯗ ꯀꯥꯔꯕ꯭ꯔꯅꯦ
ꯂꯧꯅ ꯀꯥꯥꯕꯅꯦ
ꯅꯕꯣꯗꯤꯌꯥꯗ
ꯈꯥꯡꯉꯔꯣꯏꯗꯥ
ꯀꯪꯗꯦꯗ
ꯎꯝ ꯈꯪꯉꯥꯔꯣꯏ ꯑꯗꯨꯅꯥꯅꯦ ꯇꯥꯃꯦꯂꯣꯡꯗ ꯀꯥꯔꯒ ꯁꯤꯗꯤ ꯑꯃꯨꯛ ꯂꯥꯛꯈ꯭ꯔꯕꯅꯦ ꯑꯩ ꯑꯣ
ꯑꯆꯥ ꯐꯥꯏꯅꯦ
ꯎꯝ
ꯀꯣꯂꯦꯖ ꯑꯐꯥꯕꯗ ꯇꯝꯃꯒ
ꯎꯝ ꯋꯨꯏꯁꯗꯝ ꯗ ꯃꯈꯣꯏ ꯋꯨꯏꯤꯁꯗꯝ ꯐꯧꯔꯥ ꯀꯅꯥ ꯀꯅꯥꯔꯥ ꯃꯤ ꯑꯅꯤ ꯑꯍꯨꯝ ꯃꯔꯤꯔꯥ ꯑꯍꯨꯝꯔꯥ ꯈꯪꯗꯦ ꯑꯩꯈꯣꯏ ꯐꯥꯔꯁ ꯃꯣꯏꯗꯣ ꯑꯩꯕꯨ ꯔꯣꯡꯃꯩꯅꯦ ꯈꯟꯕ꯭ꯔꯥ ꯈꯟꯗꯕ꯭ꯔꯥ ꯈꯥꯟꯗꯦ ꯐꯃ ꯇ ꯀꯔꯤꯔꯥ ꯑꯩꯈꯣꯏ ꯃꯔꯛꯇ ꯀꯅꯥ ꯖꯄꯥꯟ ꯅꯨꯄꯤ ꯃꯥꯟꯕ꯭ꯔꯥ ꯈꯪꯗꯦ ꯖꯄꯥꯟ ꯅꯨꯄꯤ ꯃꯥꯟꯕ ꯑꯗꯨ ꯑ ꯍꯥꯏꯕꯦ ꯑꯩꯈꯣꯏꯁꯨ ꯃꯣꯏꯣꯔꯣꯛ ꯃꯅꯤ ꯍꯥꯏꯕ ꯈꯪꯉꯅꯤꯗ ꯇꯗꯒꯤꯗꯒꯤ ꯑꯗꯨꯗꯤ ꯀꯔꯤ ꯀꯔꯤꯔꯥ ꯑꯩꯈꯣꯏ ꯒ꯭ꯔꯥꯎꯟꯗ ꯃꯤꯇꯤꯡ ꯇꯧꯕꯗ ꯍꯈꯣꯏ ꯆꯠꯂꯦꯕ ꯭ꯔꯥꯎꯟ ꯃꯤꯇ ꯇꯧꯕꯗꯔꯤ ꯔꯁꯗꯥꯝ ꯄꯨꯟꯅ ꯑꯩꯒꯤ ꯅꯝꯕꯔ ꯍꯥꯟꯅꯅꯤ ꯍꯥꯏ ꯍꯥꯟꯅ ꯅꯤꯕ ꯃꯥꯜꯂꯦ ꯏꯃꯥꯅꯕ ꯈꯣꯟꯗ ꯑꯩꯗꯤ ꯂꯩꯇꯕ ꯑꯗꯨꯝꯕꯗꯣ ꯋꯥꯔꯤ ꯕꯈ꯭ꯔꯦꯒꯤ ꯀ ꯑꯩꯗꯤ ꯒ꯭ꯔꯤꯁꯤꯅ ꯐ꯭ꯔꯦꯡꯒꯨꯝꯅ ꯈꯟꯂꯨꯅꯦꯕ ꯑꯁ ꯀꯗꯥꯏꯗꯒꯤ ꯑꯗꯨꯝ ꯐ꯭ꯔꯦꯡꯒꯨꯝꯅ ꯑꯩꯗꯤ ꯑꯗꯨꯝ ꯇꯣꯛ ꯇꯧꯋꯦ ꯑꯗꯨꯒ ꯌꯣꯡꯆꯥꯛꯇꯣ ꯃꯥꯗꯤ ꯌꯨꯝ ꯆꯠꯒꯜꯂꯦꯅ ꯌꯣꯡꯆꯥꯛꯈ꯭ꯔꯣ ꯍꯥꯏꯕ ꯄꯨꯔꯛꯑꯒ ꯑꯩꯈꯣꯏ ꯂꯧꯕ ꯆꯠꯄꯅꯤꯍꯦ
ꯃꯥꯅꯦ ꯃꯥꯅꯦ ꯄꯨꯂꯄ
ꯑꯥꯎ
ꯀꯥꯏꯗꯒꯤ ꯄꯨꯔꯛꯄꯅ ꯌꯨꯝꯗꯒꯤ
ꯍꯣꯏ ꯃꯥꯁꯨ ꯊꯦꯟꯖꯥꯡꯗ ꯑꯣꯏꯕꯒꯤ ꯃꯣꯏ ꯊꯦꯟꯖꯥꯡ ꯄꯥꯇꯨꯗꯁꯨ ꯑꯩꯈꯣꯏ ꯑꯪꯀꯈꯣꯏ ꯂꯩꯕ ꯑꯗꯒꯤ ꯃꯣꯏ ꯁꯣ ꯁꯥ ꯈꯪꯅ ꯂꯩꯔꯝꯕ ꯑꯗꯨꯒꯤꯅꯤꯗ ꯑꯣ ꯊꯃꯅ
ꯏꯁꯗ ꯎꯝ ꯀꯅꯥꯜ ꯂꯩ ꯅꯣꯏ ꯑꯪꯀꯜ ꯍꯥꯏꯗꯅ
ꯑꯁ ꯑꯅꯧꯕꯅꯦ ꯄꯤꯁ ꯈꯣꯏꯗꯣ ꯍꯟꯗꯛ ꯑꯅꯧꯕ ꯎꯝ ꯃꯣꯏ ꯇꯣ ꯅꯅꯥꯧꯅꯥ ꯂꯩꯕꯅꯦꯕ ꯑꯗꯨꯗꯤ ꯅꯅꯥ ꯍꯣꯏ ꯅꯌꯦ ꯍꯥꯏꯕꯒ
ꯑ ꯑꯥ ꯑꯥ
ꯆꯠꯇ꯭ꯔꯤꯌꯦ ꯑꯩ ꯆꯠꯄ ꯍꯩꯇꯦ ꯃꯐꯝꯁꯨ ꯈꯪꯗꯦꯅꯦ ꯂꯥꯞꯄꯦ ꯑꯗꯨ ꯆꯟꯅꯗꯦ
ꯂꯥꯞꯇꯦꯗ ꯕꯤꯁꯅꯨꯄꯨꯔꯗꯒꯤ ꯆꯪꯉꯗꯤ
ꯇꯨ ꯑꯣꯏꯔꯁꯨ ꯁꯤꯗꯒꯤ ꯕꯤꯁ ꯄꯨ ꯆꯕ ꯈꯔ ꯆ ꯂꯥꯛꯄꯦꯅ ꯕꯤꯁꯅꯨꯄꯨꯔꯗꯒꯤ ꯑꯥ ꯀꯔꯤꯔꯥ ꯏꯁꯅꯣꯄꯣꯠꯇꯒꯤ ꯅꯣꯏꯠ ꯀꯨꯟ ꯆꯥꯃꯨꯗꯣ ꯕꯔꯥ ꯂꯨꯄꯥ ꯇꯨ ꯍꯟꯗ꯭ꯔꯦꯠꯅꯦ ꯍꯥꯏꯅ
ꯑꯩ ꯑꯗꯨ ꯅꯠꯇꯦ ꯄꯥꯔꯠ ꯇꯨꯗꯤ ꯑꯩꯈꯣꯏꯔꯣꯝ ꯆꯠꯇ꯭ꯔꯦꯕꯠ ꯆꯠꯅꯤꯡꯉ
ꯑꯣ ꯀꯔꯤꯔꯣꯝꯗꯒꯤ ꯆꯖꯞꯄ꯭ꯔꯥ
ꯑꯁꯤ ꯑꯁꯤ ꯂꯇꯥꯛ ꯄꯣꯖꯦꯛꯦꯛꯦ
ꯑꯣ ꯑꯣ ꯂꯣꯛꯇꯥꯛ ꯄ꯭ꯔꯣꯖꯦꯛ ꯑꯗꯨ ꯂꯝꯕꯤꯗ ꯆꯪꯕ꯭ꯔꯥ
ꯏ ꯆꯤꯡꯕꯒꯤ ꯀꯦꯅꯦꯜ ꯑꯃ ꯂꯩꯕꯅꯦꯕ
ꯑꯣ ꯑꯣ ꯑꯆꯥ ꯆꯥ ꯆꯥ ꯆꯥ ꯆꯥ ꯑ ꯑꯗꯨꯗꯤ ꯐꯔꯦꯀꯣ ꯍꯣꯔꯦꯟ ꯑꯃꯨꯛ ꯀꯣꯜ ꯇꯧꯔꯛꯑꯣ